ꯗꯔꯅ
ꯀꯩꯁꯨ ꯇꯧꯗꯦ ꯆꯥꯛ ꯆꯥꯕ ꯑꯣꯏꯣꯏꯔ ꯂꯩꯌꯦ
ꯑꯦ ꯌꯥꯝ ꯅꯨꯡꯉꯥꯏꯔꯤꯅꯦ ꯅ ꯑꯩꯁꯦ ꯄꯦꯟꯖꯜ ꯁꯥꯔꯒꯦ
ꯁꯁꯦ
ꯑꯥ
ꯈꯥꯃꯦꯟꯒ ꯑꯗꯨ ꯆꯥꯡ
ꯑꯦ ꯌꯥꯝ ꯍꯥꯎꯋꯤꯅ ꯅ ꯑꯩꯗꯤ ꯑ ꯑꯩꯈꯣꯏꯒꯤ ꯑꯣꯛꯁꯥ ꯆꯥꯏ ꯉꯁꯤ
ꯑ ꯑꯣꯏꯣꯏ ꯑꯦꯅ ꯃꯥ
ꯌꯥ ꯍꯕꯖꯥ ꯑꯗꯨꯗꯤ ꯑꯂꯤ ꯍꯦ ꯏꯟꯁꯥꯡ ꯑꯍꯥꯎ ꯑꯍꯥꯎꯕ ꯇꯥꯒꯗꯕꯅꯤ
ꯍꯣꯏꯅꯦ ꯆꯨꯝꯃꯤ ꯀꯗ ꯆꯥꯒꯗꯅꯤ
ꯍꯅꯦ ꯆꯥꯁꯤꯟꯒꯗꯕꯅꯤ
ꯍꯟꯅꯨꯔꯒ ꯆꯥꯕ ꯌꯥꯗ꯭ꯔꯗꯤ ꯎꯄꯥꯏ ꯂꯩꯇꯦꯕ
ꯍꯅꯦꯦ ꯍ ꯀꯂ ꯀꯥ ꯑꯅꯥꯖꯥꯗ ꯑꯣꯏꯅꯅꯦꯒꯣ
ꯍꯣꯏ ꯑꯍꯥꯎ ꯑꯍꯥꯎꯕ ꯆꯥꯅꯤꯡ ꯆꯥꯅꯤꯡꯕ ꯆꯥꯀꯗꯕꯅꯤ
ꯑꯗꯤ ꯆꯥꯕ ꯌꯥꯔꯅꯣ
ꯅꯤ ꯑꯍꯥꯎ ꯑꯍꯥꯎꯕ ꯈꯜꯂꯒ ꯆꯥꯒꯗꯕꯅꯤ
ꯅꯣꯏꯗꯤ ꯀꯔꯤ ꯀꯔꯤ ꯍꯣꯠꯅꯔꯤꯒꯦ ꯉꯅꯨꯡꯉꯥꯏꯔꯤꯕꯣ ꯅꯣꯏꯕꯨꯣ
ꯥꯏꯅꯦꯗꯥ ꯑꯗꯤ
ꯅꯉꯥꯏꯔꯤ ꯇꯥꯏ ꯀꯣꯏꯁꯨ
ꯅꯨꯡꯊꯤꯟꯗꯗꯤ ꯌꯥꯝ ꯁꯥꯏ ꯂꯩꯕ ꯉꯝꯗ꯭ꯔꯦ ꯅꯨꯡꯊꯤꯟꯜꯗꯗꯤ
ꯑꯁ ꯑꯁꯤꯅꯁꯨꯅꯦ ꯌꯨꯝꯗ ꯆꯥꯎꯕꯅꯤꯅꯀꯣ
ꯎꯝ
ꯃꯤ ꯈꯨꯌꯥꯃꯒ
ꯇꯨꯝꯕ ꯅꯨꯡꯉꯥꯏꯕ ꯅꯣꯏ ꯔꯨꯝꯗꯣ
ꯅꯨꯡꯉꯥꯏꯇꯦꯔ ꯌꯥꯝ ꯁꯥꯕꯅ ꯃꯤꯅ ꯂꯥꯡꯕꯅ
ꯗꯥꯅꯗꯤ ꯇꯨꯝꯕ ꯅꯨꯡꯉꯥꯏꯔꯣꯏ ꯅꯣꯏꯗꯣ ꯁꯥꯒꯅꯤꯀꯣ
ꯍꯣꯏ ꯌꯥꯝ ꯁꯥꯛꯑꯕꯅꯦ ꯁꯤꯗꯗꯤ ꯑꯁ ꯇꯨꯝꯕ ꯐ ꯌꯥꯗꯦ
ꯍꯣꯏ ꯑꯗꯨꯗꯤꯅꯤ ꯅꯨꯡꯊꯤꯟꯜꯗ ꯌꯥꯝ ꯁꯅ ꯂꯩꯕ ꯉꯝꯂ꯭ꯔꯦ ꯅꯨꯃꯤꯗꯥꯡꯅꯤꯂ ꯇꯨꯡꯗ ꯅꯨꯡꯉꯥꯏꯂ ꯂ ꯀ ꯀꯣꯅꯒ ꯇꯨ ꯃꯅꯃꯤꯗꯥꯅ ꯂꯩ
ꯑꯩꯣꯏ ꯈꯣꯏ ꯇ ꯅꯨꯍꯊꯦꯂ ꯁꯨ ꯅ ꯅꯨꯕꯤꯤꯗꯥ ꯍꯂꯣꯁꯨꯣ ꯆꯞ ꯃꯥꯟꯅꯩꯗ ꯌꯥꯗꯦꯅꯦ
ꯐꯦꯅꯤ ꯂꯩꯕ
ꯂꯩꯌꯦꯗ ꯐꯦꯅꯕꯨꯗꯤ ꯂꯩꯕꯕꯨꯗꯤ ꯑꯗꯨ ꯑꯣꯏꯔꯦ ꯁꯨ ꯌꯥꯗꯤꯅꯤ ꯏꯔꯨꯗ꯭ꯔꯗꯤ ꯇꯨꯝꯕ ꯌꯥꯗ꯭ꯔꯤ ꯍꯥꯏꯕꯗꯨꯅꯤ
ꯏꯁꯤꯡꯗꯤ ꯀꯃꯥꯏꯅ ꯇꯧꯔ ꯍꯧꯖꯤꯛꯀꯥꯟꯗꯤ
ꯑ ꯌꯦꯁꯨ ꯂꯔꯤꯦ ꯂꯧꯋꯦꯅꯀꯣ ꯎꯝ ꯅꯨꯡꯉꯥꯏꯇꯦ ꯁꯤꯒꯤꯁꯤꯡꯗꯤ ꯏꯁ ꯎ ꯃꯣꯏꯕꯅ ꯑꯃꯣꯡꯃ
ꯎꯝ ꯥꯟ ꯊꯃ ꯅꯅꯗ
ꯍ ꯑꯗꯨꯅꯤ ꯌꯥꯗ꯭ꯔꯦ ꯌꯥꯗꯅꯤ
ꯂꯩꯗꯤ ꯂꯩꯕꯗꯤ ꯊꯛꯅꯤꯡꯉꯥꯏ ꯇꯨꯂꯨꯒꯤ ꯑꯣꯏꯕꯅꯤꯅꯀꯣ
ꯍ
ꯊꯛꯅꯤꯡꯉꯥꯏꯗꯤ ꯅꯨꯡꯉꯥꯏꯇꯦ ꯊꯛꯅꯤꯡꯉꯥꯏꯒꯤ ꯗꯨꯀꯥꯟꯗ ꯖꯥꯔ ꯑꯣꯏꯅ ꯂꯧ ꯑꯣꯏꯦ
ꯑꯁꯤꯗꯁꯨ ꯑꯗꯨꯃꯥꯏꯅ ꯇꯧꯒꯅꯤ
ꯖꯝ ꯒꯔ ꯐꯤ ꯁꯨꯅꯤꯉꯥꯏꯗ ꯑꯗꯨꯏ ꯅꯨꯡꯉꯥꯏꯌꯦꯅ ꯁꯤꯗꯤ
ꯀꯗꯔꯤꯗ ꯀꯟꯗꯔꯤ ꯀꯗꯔꯤ ꯁꯅ ꯁꯥꯕꯅꯤ
ꯃꯥꯏ ꯁꯀꯤꯒꯦꯗ ꯎꯗꯔ ꯌꯔ ꯑꯣꯏꯅꯤ ꯁꯥꯈ꯭ꯔ ꯑꯗꯨꯝ ꯁꯤꯌꯦ
ꯁꯤ ꯃꯟꯕꯒꯤ ꯃꯄꯥꯟ ꯊꯣꯛꯅꯤꯡꯉꯥꯏ ꯏꯀꯥꯏꯈ꯭ꯔꯦꯅꯦ
ꯑꯩꯁꯨ ꯇꯟꯅꯦ ꯇꯟ ꯑꯣꯏꯦ
ꯑꯩꯈꯣꯏꯗꯤ ꯀꯩꯁꯨ ꯁꯤꯖꯤꯟꯅꯗꯕꯅꯤꯅ ꯌꯥꯗ꯭ꯔꯦ ꯌꯥꯗ꯭ꯔꯦ ꯅꯨꯄꯤ ꯅꯨꯄꯤꯒ ꯃꯥꯟꯗ꯭ꯔꯦ ꯎ ꯄꯥꯃꯅ ꯂꯩ
ꯁꯪꯁꯄꯤꯟꯁꯨ ꯂꯥꯏꯗ꯭ꯔꯦ ꯂꯧꯅꯁꯨꯉꯥꯏꯇ꯭ꯔꯦ ꯁꯤꯔꯝ ꯑꯗꯨꯗ ꯀꯔꯤꯗꯔꯥ
ꯍꯣꯏ
ꯇꯝ ꯄꯁ ꯊꯣꯛꯄꯅ ꯊꯣꯛꯄꯅ ꯑꯗꯨ ꯃꯥꯁ
ꯄꯩꯁꯥ ꯄꯨꯔ ꯂꯧꯊꯣꯛꯑꯣ ꯀꯩꯅꯣ ꯂꯩꯊꯣꯛꯑꯣ
ꯂꯩꯖꯕꯗ
ꯅꯣꯏ ꯀꯩꯅꯣꯗꯤ ꯌꯦꯔ ꯋꯥꯔꯤ ꯁꯥꯟꯅꯗ꯭ꯔꯣ ꯀꯃꯥꯏ ꯀꯃꯥꯏ ꯇ ꯑꯣꯅꯔꯌꯦ
ꯁꯅꯥꯏꯗꯅꯦ ꯁꯅꯔꯤ ꯐꯥꯎꯅꯔꯤꯕꯥꯅꯤ
ꯈꯥꯏꯗꯤ ꯐꯥꯎꯅꯥꯖꯕ ꯀꯨꯏꯔꯦ ꯃꯥꯁꯨ ꯐꯥꯎꯅꯔꯛꯇꯦ ꯑꯩꯁꯨ ꯐꯥꯎꯅ ꯀ ꯇꯧꯗꯦ ꯃꯥꯁꯨ ꯇꯧꯔꯛ ꯇ
ꯇꯣꯛꯅꯔꯁꯦꯅꯤ ꯍꯥꯏꯗꯕ
ꯀꯗ꯭ꯔꯦ ꯑꯗꯨ ꯎꯕꯗꯤ ꯑꯩꯅꯗꯤ ꯍꯥꯏꯗꯤ ꯍꯥꯏꯕꯅꯦ ꯑꯗꯨ ꯃꯥꯅꯦ ꯑꯩꯅꯗꯤ ꯍꯥꯏꯕꯅꯦ ꯃꯥꯅ ꯌꯥꯗꯕ
ꯎꯝ
ꯑꯩꯅ ꯄꯥꯏꯈꯠꯇꯕꯀꯣ ꯃꯥꯅ ꯇꯧꯔꯨꯕ ꯀꯥꯟꯗ
ꯑ
ꯀꯩꯒꯤ ꯀꯔꯟ ꯌꯥꯕꯅꯤ
ꯌ ꯑꯗꯨ ꯂꯩ ꯌꯥꯁꯨ
ꯑꯁ ꯈꯟꯅꯅꯕꯒꯤꯅꯤꯅ ꯑꯗꯨꯒꯤ ꯑꯩꯗ ꯇꯟꯕ ꯑꯗꯨ
ꯈꯟꯅꯒꯅꯨꯅꯦ ꯅꯨꯡꯉꯥꯏ ꯅꯨꯡꯉꯥꯏꯅ ꯋꯥꯔꯤ ꯁꯥꯔꯒ ꯇꯥꯏꯈꯅꯦ
ꯑꯦ ꯌꯥꯗꯦꯅꯦ ꯑꯗꯨ ꯇꯧꯁ ꯍꯥꯏꯕ ꯃꯥꯅ ꯌꯥꯗꯕꯅꯤꯅꯦ ꯑꯗꯨꯝ ꯑꯃꯅ ꯑꯗꯨꯅ ꯑꯩꯅ ꯄꯥꯝꯗꯕꯒꯤ
ꯍꯥꯏꯒꯗꯦ ꯇ ꯇꯧꯂ
ꯔ ꯇꯧꯔꯁꯨ ꯌꯥꯏ ꯍꯥꯏ
ꯑꯩꯅ ꯍꯧꯔꯁꯨ ꯃꯥꯅ ꯑꯗꯨꯝ ꯌꯥꯅꯕ ꯇꯧꯋꯤ
ꯎꯝ
ꯅꯨꯡꯉꯥꯏꯕꯕꯨ ꯃꯥꯗꯤ ꯑꯁ ꯌꯥꯝ ꯅꯨꯡꯉꯥꯏ ꯃꯥꯅꯤ
ꯑꯩꯁꯨ ꯅꯨꯡꯉꯥꯏꯇ ꯅꯨꯡꯉꯥꯏꯗ ꯑꯗꯨꯕꯨ ꯑꯩꯅꯀꯣ
ꯎꯝ
ꯌꯥꯗꯕ
ꯎꯝ
ꯑꯩꯅ ꯈꯔ ꯀꯟꯕ
ꯎꯝ ꯑ
ꯑꯗꯨꯣ ꯏꯅꯦꯗ ꯑꯗꯨꯒꯤꯅꯦ ꯑꯗꯨꯒꯤꯅꯦ ꯌꯥꯗ꯭ꯔꯦ ꯁꯛꯁꯦ ꯊꯤꯃꯟꯕꯒꯤ ꯑꯁ
ꯅꯤꯁ ꯇꯃ ꯌꯥꯗꯔꯦ
ꯏꯃ ꯃꯔꯦꯒꯜ ꯉ ꯍꯥꯏꯔꯁꯨ ꯌꯥꯗ ꯌꯨꯝꯗ ꯑꯗꯨꯝ ꯂꯩꯔꯁꯨ ꯍꯪꯉꯨꯕ꯭ꯔꯣ ꯎ ꯉꯧꯗꯦ ꯌꯥꯝꯃꯣꯏꯦ ꯀꯥꯏ ꯂꯩꯇꯦ
ꯆꯃꯅꯏꯕꯅꯤꯗꯅ ꯍꯁꯨ ꯅꯊꯟꯗ ꯅꯠꯇꯦ ꯑꯩꯁꯨ ꯌꯥꯎꯋꯤ ꯑꯗꯨꯗ
ꯍ ꯄꯥꯏ ꯂꯩꯇꯦ
ꯈꯔ ꯍꯦꯟꯅꯗꯤ ꯊꯥꯗꯣꯏꯅꯦꯀꯣ
ꯍꯣꯏ ꯁꯅꯕꯁ ꯆꯁ ꯅꯧꯃ
ꯎꯝ
ꯍꯣꯏꯗ ꯂꯥꯛꯑꯣ ꯑꯗꯨꯒ ꯁꯦꯝꯃ ꯆꯠꯁꯦ
ꯑꯁꯥꯁ ꯑꯥꯏꯁ ꯂꯥꯁꯀꯨꯝꯕꯗꯤ ꯍꯥꯞꯅꯤꯡ꯭ꯔꯣ ꯅꯪ
ꯑꯗꯣ ꯍꯥꯞꯅꯤꯉꯥꯏ ꯆꯠꯁꯦ ꯑꯣꯐꯔ ꯂꯩꯕ ꯀꯅ
ꯆꯦ
ꯃꯔꯥꯡ ꯃꯔꯥꯗꯨꯗꯤ ꯀꯦꯕ ꯀꯦꯒꯗꯕꯅꯦ ꯀꯔꯤꯅꯣ ꯅꯨꯄꯤꯅꯦꯅ
ꯑꯩ ꯍꯥꯏꯔꯒꯦ ꯑꯗꯨ ꯀꯥꯟꯗ ꯂꯥꯛꯑꯣ
ꯂꯀꯦ
ꯇ ꯀꯥꯟ ꯄ ꯆꯂꯁꯤ ꯅ ꯈꯜꯂꯨꯔꯁꯤ
ꯎꯝ
ꯅꯩꯒꯗꯕꯅꯦ ꯅꯣꯡꯃꯗꯤ
ꯑꯣ ꯆꯥꯕꯅꯦꯅ ꯆꯥꯛ ꯌꯥꯝ ꯆꯥꯒꯗꯧ ꯃꯥꯂ꯭ꯔꯦꯀꯣ
ꯑꯁ ꯌꯥꯝ ꯆꯥꯗꯦꯅ ꯆꯪꯗꯦ ꯑꯩꯁꯦ ꯆꯥꯛ ꯌꯥꯝ ꯆꯥꯕ ꯌꯥꯈꯤꯅꯦ ꯐꯤꯒꯔ ꯁꯦꯝꯃꯤꯅꯤ ꯀꯔꯩꯅ
ꯎꯝꯍꯝ
ꯎ
ꯁꯤꯦꯡꯁꯤꯦꯡ
ꯐꯤꯔ ꯁꯦꯝ ꯑꯃ ꯍꯧꯔꯦ ꯑꯩ ꯅꯠꯇ꯭ꯔꯗꯤ ꯌꯥꯔꯔꯣꯏ ꯑꯣ ꯃꯥꯥꯟꯁꯤꯜꯂꯔꯅꯤ
ꯍꯥꯏꯗꯤ ꯐꯤꯅꯔ ꯁꯦꯝꯅꯤꯉꯥꯏꯗ ꯀꯩꯁꯨ ꯀꯥꯏꯗꯦꯗ
ꯁꯤꯁꯦꯔꯤ ꯌꯥꯔ ꯌꯥꯗ ꯔ ꯑꯣ ꯃꯅꯁꯂ ꯑꯦ ꯌꯥꯏꯁꯦ
ꯎꯝ
ꯑꯦ
ꯅꯪꯗꯤ ꯅꯣꯏꯕ ꯌꯥꯝ ꯅꯨꯡꯉꯥꯏꯌꯦ ꯑꯩꯗꯤ ꯑꯁ ꯌꯥ ꯊꯤꯟꯒꯦ
ꯅꯣꯏꯌꯣ ꯅꯣꯏꯌꯣ ꯍꯥꯏꯌꯣ ꯍ
ꯐꯗꯧꯖꯥꯅꯤ ꯈꯟꯗꯦ
ꯆꯥꯛꯇꯣ ꯌꯥꯝꯅ ꯌꯥꯝꯅ ꯆꯥꯁꯤꯜꯂꯨ
ꯆꯥꯛ ꯆꯥꯕꯗꯣ ꯆꯥꯛ ꯆꯥꯕꯗꯣ ꯃꯥꯒꯤ ꯆꯥꯡꯗ ꯅꯨꯡꯇꯤꯒꯤ ꯆꯥꯗꯕꯒꯤꯔꯣ ꯈꯪꯗꯦꯅꯦ ꯆꯥꯅꯤꯡꯕ ꯃꯇꯝꯗ ꯌꯥꯝ ꯆꯥꯏ ꯆꯥꯅꯤꯡꯗ꯭ꯔꯗꯤ ꯇꯡ ꯆꯥꯏꯌꯦ
ꯅꯝꯐꯨ ꯅꯝꯐꯨꯗ ꯆꯥꯔꯣ ꯑꯗꯨꯗꯤ
ꯆꯥꯛ ꯆꯥꯕꯗꯣ ꯆꯥꯡ ꯈꯦꯠꯅꯕꯒꯤꯔꯣ ꯒ꯭ꯌꯥꯟ ꯇꯥꯗꯦꯅꯦ
ꯑꯗꯨ ꯌꯥꯔꯣꯏꯅꯦ
ꯑꯗꯨ ꯑꯗꯨꯅ ꯑꯗꯨ ꯅꯠꯇ꯭ꯔꯗꯤ ꯑꯥ ꯃꯣꯔꯅꯤꯡꯗ ꯑꯣꯏꯅ ꯁꯪꯒꯣꯝꯗꯣ ꯊꯛꯆꯤꯜꯂꯣ ꯑꯗꯨꯒ